ꯇꯗꯤ ꯇꯗꯤ
ꯑꯣ ꯑꯍꯤꯡ ꯅꯣꯡꯌꯥꯏꯕꯨꯗꯤ ꯑꯣꯏꯔꯦ ꯃꯔꯨꯞ ꯃꯔꯨꯞꯁꯤ ꯃꯔꯨꯞꯁꯤ ꯇꯨꯝꯗꯣꯏ ꯈꯪꯗꯅ ꯑꯩ ꯋꯥꯔꯤ ꯋꯥꯔꯤ ꯇꯧꯒꯦꯅ ꯇꯧꯖꯔꯛꯄꯅꯦ ꯃꯔꯨꯞꯁꯤꯕꯨ ꯁꯨꯡꯇꯨꯡꯅ ꯇꯨꯝꯕꯤꯗ꯭ꯔꯕ ꯀꯃꯥꯏꯅ ꯇꯧꯔꯒꯦ ꯃꯔꯨꯞ
ꯇꯨꯝꯗꯕꯒꯤ ꯊꯥ ꯑꯣꯏꯕꯅꯤꯅ ꯑꯩꯒꯤꯗꯤ
ꯍꯥꯏꯗꯤ ꯑꯉꯥꯡꯅꯦ ꯍꯥꯏꯗꯤ ꯖꯨꯟ ꯖꯨꯂꯥꯏꯁꯤ ꯇꯟꯗꯕꯒꯤ ꯊꯥꯅꯤ ꯍꯥꯏꯗꯤ ꯏꯁꯩ ꯑꯗꯨꯝ ꯁꯛꯅꯔꯅꯤꯅ ꯍꯧꯖꯤꯛꯁꯦ ꯑꯩꯈꯣꯏꯒꯤ ꯖꯨꯟꯒꯤ
ꯑꯛꯄ ꯑꯃ ꯃꯍꯔꯤꯅꯤꯅꯦ ꯍꯅ ꯆꯣꯡꯒꯗꯕꯗꯣ ꯑꯗꯨꯒꯨꯝꯕ ꯑꯩꯒꯤ ꯗꯅꯥ ꯃꯔꯨꯞꯅ ꯐꯣꯅ ꯇꯧꯕꯤꯔꯛꯄ
ꯀꯩꯁꯨ ꯂꯣꯏꯕ ꯋꯥꯔꯤꯕꯨꯗꯤ ꯅꯠꯇꯦꯗ ꯑꯗꯣ ꯃꯔꯨꯞꯀ ꯁꯨꯝ ꯑꯍꯤꯡ ꯇꯨꯝꯗꯕ ꯑꯩꯁꯨ ꯆꯨꯝꯗꯕ ꯇ ꯃꯁꯨ ꯇꯨꯝꯗꯕꯁꯤꯗ ꯃꯁꯤ ꯑꯩꯈꯣꯏꯒꯤ ꯊꯕꯛ ꯏꯪꯈꯥꯡꯁꯤ ꯂꯣꯏꯔ ꯃꯇꯨꯡꯗ ꯀꯔꯤꯒꯨꯝꯕ ꯃꯊꯦꯜ ꯂꯨꯀꯣꯏ ꯑꯃ ꯆꯥꯃꯤꯟꯅꯔꯒ ꯑꯩꯈꯣꯏꯗ ꯑꯩꯈꯣꯏꯁꯦ ꯃꯔꯨꯞ ꯇꯤꯝꯇ ꯀꯧꯖꯗ꯭ꯔꯤꯕꯅꯤꯅꯀꯣ ꯃꯔꯨ ꯑꯣꯏꯅ ꯄꯥꯝꯕ ꯃꯩꯇꯩꯒꯤ ꯏꯟꯖꯥꯡꯁꯤꯡꯗꯨ ꯃꯗꯨ ꯑꯃꯨꯛꯇꯪ ꯑꯩꯈꯣꯏꯗ ꯑꯝꯇꯪ ꯆꯥꯃꯤꯟꯅꯔꯒ ꯋꯥꯔꯤ ꯋꯥꯇꯥꯏ ꯈꯔ ꯇꯧꯕꯒꯗ ꯑꯗꯨꯅ ꯑꯩ ꯁꯨꯝ ꯃꯇꯥꯡꯗ ꯈꯟꯅꯒꯦꯅ ꯇꯧꯖꯔꯛꯒꯦ ꯑꯗꯣ ꯃꯔꯨꯞꯇ ꯀꯃꯥꯏ ꯀꯃꯥꯏꯅ ꯇꯧꯒꯅꯣ ꯃꯔꯨꯞꯅ ꯄꯥꯝꯕ ꯃꯊꯦꯜꯗꯨ ꯑꯝꯇꯪ ꯍꯥꯏꯕꯤꯔꯛꯎꯅꯤ
ꯃꯔꯨꯞ ꯐꯥ ꯃꯔꯨꯞ ꯅꯁꯦꯅ ꯈꯪꯕꯤꯔꯝꯃꯅꯤ ꯑꯩꯅ ꯄꯥꯝꯖꯔꯤꯕ ꯃꯊꯦꯡ ꯑꯁꯤ ꯑꯣꯏ ꯑꯣꯛ ꯊꯣꯡꯕ ꯁꯟ ꯊꯣꯡꯕ ꯌꯦꯟ ꯊꯣꯡꯕ ꯁꯤꯗꯤ ꯃꯌꯥꯝ ꯄꯥꯝꯅꯉ ꯂꯩꯔꯛ ꯄꯣꯠꯅꯤ ꯑꯇꯩ ꯏꯟꯖꯥꯡ ꯑꯣꯏꯅ ꯍꯥꯏꯖꯈꯤꯦ
ꯄꯆꯤꯁ ꯃꯥꯏ ꯇꯧꯕꯅ ꯍꯧꯣꯏꯒꯤ ꯉꯍꯥꯡ ꯉꯍꯥꯟꯗꯨꯁꯨ ꯑ ꯆꯥꯛꯁꯤꯗ ꯇꯅꯔꯦ ꯁꯣꯏꯕꯨꯝ ꯁꯣꯏꯕꯨꯝ ꯀꯪꯅ ꯂꯣꯟꯕꯁꯔꯁꯤꯡꯕ ꯑꯃ ꯑꯗꯨꯒꯕ
ꯑꯩꯈꯣꯏ ꯎꯇꯤ ꯁꯨꯡ ꯎꯇꯤ ꯌꯥꯝꯗꯤ ꯆꯥꯖꯗꯦ ꯌꯥꯝꯅ ꯄꯥꯝꯖꯕꯒꯤ ꯋꯥꯅꯦ ꯑꯗꯨꯕꯨ ꯄꯥꯝꯕ ꯇꯥꯔꯒꯗꯤ ꯑꯩ ꯌꯥꯗꯤ ꯆꯥꯕꯗꯁꯦ ꯑꯗꯨ ꯑꯩ ꯃꯃꯤꯡꯒꯤ ꯀꯩꯒꯤ ꯆꯗꯗ ꯌꯥꯝꯅꯗꯤ ꯄꯥꯝꯖꯕ ꯏꯟꯖꯥꯡꯅꯤ ꯑꯗꯨꯕꯨ ꯀꯟꯅ ꯆꯥꯕ ꯉꯝꯒꯗꯕ ꯌꯥꯝ ꯋꯥꯟꯗ ꯑꯗꯨꯒꯤ ꯑꯗꯨꯒꯨꯝꯕ ꯑꯗꯨ ꯁꯤ ꯐꯥꯎꯒꯤꯅꯤ ꯑꯗꯨꯗ ꯑꯩꯅ ꯈ꯭ꯋꯥꯏꯗꯒꯤ ꯑꯩꯅ ꯄꯥꯝꯖꯕ ꯔꯝꯁꯤꯗꯦꯕ ꯑꯩꯈꯣꯏꯒꯤ ꯇꯣꯞ ꯋꯥꯟꯒꯦ ꯈꯜꯂ ꯀꯥꯟꯗ ꯇꯥꯒꯗꯕ ꯏꯖꯥꯡ ꯑꯃ ꯍꯥꯏꯖꯔꯛꯀꯦ ꯃꯗꯨꯗꯤ ꯁꯂ
ꯑꯗꯣ ꯃꯔꯨꯞ ꯃꯔꯨꯞ ꯃꯔꯨꯞ ꯊꯅ ꯀꯔꯤꯝꯇ ꯍꯥꯏꯖꯒꯦ ꯃꯔꯨꯞꯅ ꯄꯥꯝꯕ ꯃꯊꯦꯜ ꯑꯃꯛꯇ ꯑꯩꯉꯣꯟꯗ ꯗꯥꯏꯔꯦꯛ ꯇꯥꯛꯄꯤꯌꯨ ꯍꯥꯏꯗꯤ ꯃ ꯌꯥꯅꯤ ꯃꯈꯦꯜ ꯃꯊꯦꯜ ꯃꯉꯥ ꯇꯔꯨꯛ ꯁꯨꯔꯒꯁꯨ ꯇꯥꯛ ꯄꯤꯌꯨ ꯃꯔꯨꯞ ꯁꯥꯡꯅ ꯑꯗꯨꯝ ꯍꯥꯏꯕꯤꯔꯛꯑꯣ ꯃꯇꯦꯛ ꯑꯃ
ꯑꯣ ꯑꯗꯨꯗꯤ ꯃꯔꯨꯁꯤꯦ ꯑ ꯑ ꯑꯩꯈꯣꯏꯒꯤ ꯄꯩꯁꯥ ꯄꯥꯏꯔꯛꯄꯈꯣꯏꯒꯤ ꯃꯅꯦ ꯍꯥꯏꯖꯔꯛꯀꯦ
ꯍꯣꯠꯅꯕꯤꯌꯨ ꯅꯩꯅꯕꯤꯌꯨ ꯑꯩꯈꯣꯏꯒꯤ ꯃꯤꯉꯣꯟꯗꯒꯤ ꯄꯨꯗꯅ ꯈꯣꯠꯇꯅ ꯍꯥꯏꯗꯣꯛꯈꯤꯕ ꯋꯥꯅꯤ ꯅꯨꯄꯥ ꯃꯆꯥꯅꯤ ꯊꯣꯡꯕꯤꯔꯃꯣ ꯑꯍꯥꯟꯕꯗ ꯑꯣꯛ ꯑꯃ ꯀꯪꯅ ꯐꯨꯠꯄꯤꯔꯦ ꯑꯦ ꯃꯍ ꯍꯗ ꯌꯥꯗꯤꯦꯅ ꯄꯤꯗꯅꯦ ꯑꯗꯨꯒ ꯑꯅꯤꯁꯨꯕꯗ ꯑꯩꯈꯣꯏꯒꯤ ꯍꯣꯏ ꯌꯦꯡꯅꯤꯡꯒꯤ ꯇꯧꯔꯁꯦ ꯃꯁꯤꯗꯤ ꯀꯥꯅ ꯆꯤꯅ ꯍꯣꯡꯣꯏꯁꯦ ꯑꯗꯨꯅ ꯑꯩꯈꯣꯏ ꯌꯦꯡꯒꯨꯝꯕ ꯇꯧꯔꯏ ꯑꯗꯣ ꯀꯣꯛꯇꯅ ꯐꯖꯅ ꯐꯠꯄꯤꯕ ꯀꯪꯉꯤ ꯑꯗꯣ ꯉꯁꯥꯏ ꯑꯩꯅ ꯍꯧꯖꯈꯤꯕꯗ ꯃꯈꯜ ꯈꯔꯗꯨꯒꯤ ꯌꯦꯟꯖꯥꯡ ꯃꯁꯝꯗꯨꯗꯩꯅ ꯐꯣꯡꯕꯤꯔꯒ ꯅꯥꯀꯟꯗ ꯆꯝꯂꯛꯅ ꯁꯂꯥꯡ ꯁꯂꯥ ꯑꯗꯨꯝ ꯌꯥꯝ ꯆꯥꯅꯔꯤꯕ ꯁꯂꯥꯗꯣ ꯑꯗꯨ ꯌꯥꯎꯕꯤꯕ ꯁꯤ ꯀꯩꯁꯨ ꯀꯥꯏꯗꯦ ꯑꯩ ꯀꯩꯝ ꯁꯥꯎꯖꯔꯣꯏ ꯃꯁꯤꯒꯤ ꯃꯊꯦꯜꯁꯦ ꯑꯩꯈꯣꯏ ꯏꯇꯥꯎꯅ ꯇꯧꯕꯤꯔꯝꯕ ꯃꯇꯝꯗ ꯑꯩ ꯏꯇꯥꯎꯗ ꯋꯥꯔꯧ ꯄꯨꯔꯧꯕ ꯅꯨꯡꯉꯥꯏꯇꯕꯅꯆꯤꯡꯕ ꯀꯝꯇ ꯂꯩꯖꯔꯣꯏ ꯑꯩ ꯄꯦꯟꯅ ꯇꯦꯟꯅ ꯅꯣꯡꯅ ꯅꯣꯡꯅ ꯍꯦꯟꯅ ꯄꯦꯟꯅ ꯑꯗꯨꯝ ꯆꯥꯖꯒꯅꯤ ꯍꯥꯏꯕꯗꯨ ꯊꯝꯖꯕ꯭ꯔꯦ
ꯃꯔꯨꯞꯁꯤ ꯑꯩꯈꯣꯏ ꯑꯩꯅ ꯑꯩꯅ ꯄꯟꯖꯈꯤꯕꯗꯤ ꯈꯤꯇꯪ ꯊꯝꯕꯤꯌꯨꯅ ꯍꯥꯏꯕꯅꯤ ꯑꯗꯨꯣ ꯃꯔꯨꯞꯁꯤ ꯈꯔ ꯄꯦꯟꯗꯕ ꯂꯩꯕ꯭ꯔꯥ ꯀꯩꯅꯣ ꯍ ꯃꯔꯨꯞ ꯑꯩꯅ ꯁꯨꯝ ꯄꯩꯁꯥ ꯄꯥꯏꯕꯒꯤ ꯀꯧꯖꯒꯦꯅ ꯇꯧꯖꯕꯕꯁꯤ ꯅꯆꯗꯤ ꯃꯔꯨꯞ ꯃꯔꯨꯞꯇ ꯏꯟꯁꯥꯡ ꯂꯩꯍꯜꯂꯛꯑꯒ ꯑꯩꯅ ꯊꯣꯡꯖꯒꯦ ꯍꯥꯏꯖꯒꯦ ꯇꯧꯖꯕꯅꯤ ꯑꯗꯨꯕꯨ ꯑꯗꯨ ꯃꯔ ꯐꯔꯅꯦ ꯃꯔꯨꯞꯅ ꯄꯥꯝꯕ ꯑꯩꯈꯣꯏꯒꯤ ꯕꯤꯁꯅꯨꯄꯨꯔꯣꯝꯗꯒꯤ ꯄꯨꯔꯛꯄ ꯁꯣꯏꯖꯤꯟꯖꯩ ꯃꯁꯤꯒ ꯑꯩꯈꯣꯏꯒꯤ ꯁꯣꯏꯗꯣꯟꯒ ꯍꯥꯏꯅꯕ ꯑꯩꯈꯣꯏꯒꯤ ꯁꯣꯏꯕꯨꯝꯒꯤ ꯃꯊꯛ ꯊꯪꯕ ꯋꯥꯒꯤ ꯃꯊꯛ ꯊꯪꯕ ꯑꯩꯈꯣꯏꯒꯤ ꯁꯥꯡ ꯁꯥꯡꯅ ꯊꯣꯠ ꯊꯣꯠ ꯂꯥꯎꯕ ꯑꯗꯨꯗꯣ ꯃꯗꯨꯗꯨꯃ ꯐꯖꯅ ꯑꯩꯈꯣꯏ ꯉꯥ ꯑꯇꯥꯎꯕꯅ ꯍꯦꯟꯇꯥꯛꯀ ꯇꯧꯔꯒ ꯃꯗꯨ ꯐꯖꯅ ꯀꯪꯅ ꯃꯣꯔꯣꯛ ꯑꯉꯥꯡ ꯑꯣꯏꯅ ꯃꯦꯠꯄꯤꯔꯒꯦ ꯑ ꯃꯔꯨꯞ ꯇꯤꯟ ꯌꯥ ꯄꯄꯤꯕ ꯃꯥꯜꯂꯦ
ꯍꯥꯏꯕꯤꯌ ꯃꯈꯐꯠ ꯑꯌꯣ
ꯑꯗꯨꯒ ꯑꯩꯈꯣꯏꯒꯤ ꯑꯗꯨ ꯉꯁꯥꯏ ꯄꯟꯈꯤꯕ ꯃꯩꯇꯩꯒꯤ ꯎꯇꯤ ꯊꯣꯡꯕ ꯑꯩꯅ ꯊꯣꯡꯕ ꯆꯥꯅꯤꯡꯏꯤ ꯍꯥꯏꯕꯗꯨ ꯃꯗꯨꯗꯨꯃ ꯑꯩꯈꯣꯏꯒꯤ ꯁꯪꯕ ꯑꯩꯈꯣꯏ ꯎꯇꯤ ꯑꯁꯪꯕꯗ ꯃꯗꯨ ꯐꯖꯅ ꯅꯪꯅ ꯅꯪꯅ ꯊꯣꯡꯖꯔꯝꯃꯒꯦ ꯑꯗꯨꯒ ꯑꯗꯨꯒ ꯑꯩꯈꯣꯏꯒꯤ ꯃꯔꯨꯞ ꯑꯩꯈꯣꯏꯒꯤꯩ ꯃꯩꯇꯩꯒꯤ ꯏꯟꯁꯥꯡ ꯃꯔꯛꯁꯤꯗꯀꯣ ꯃꯔꯨꯞ ꯑꯩꯈꯣꯏꯒꯤ ꯇꯣꯉꯥꯟꯕ ꯃꯍꯥꯎ ꯑꯃ ꯄꯤꯅꯕ ꯑꯩꯈꯣꯏꯒꯤ ꯑꯩꯈꯣꯏꯒꯤ ꯑꯅꯛꯄꯗ ꯂꯩꯔꯤꯕ ꯑꯩꯈꯣꯏ ꯌꯥꯝ ꯐꯥꯎꯅꯔꯕ ꯑꯩꯈꯣꯏꯒꯤ ꯂꯝꯗꯤ ꯄꯟꯖꯔꯔꯣꯏꯒꯦ ꯃꯁꯤꯗꯒꯤ ꯑꯌꯨꯛ ꯉꯟꯅ ꯆꯠꯂꯒ ꯑꯩꯈꯣꯏꯒꯤ ꯃꯁꯥ ꯐꯔꯕ ꯑꯩꯈꯣꯏꯒꯤ ꯁꯥꯗꯨꯗꯒꯤ ꯄꯨꯔꯛꯄ ꯑꯣꯛꯁꯦ ꯑꯣꯛꯁꯥꯁꯦ ꯃꯁꯤ ꯑꯩꯈꯣꯏꯒꯤ ꯐꯖꯅ ꯐꯨꯠꯇꯣꯛꯄꯤꯔꯦ ꯍꯥꯏꯔꯒ ꯃꯁꯤ ꯑꯩꯈꯣꯏꯒꯤ ꯀꯪꯅ ꯍꯥꯏꯇꯥꯔꯦ ꯀꯣ ꯃꯔꯅꯨꯀꯣ ꯃꯨꯔꯛ ꯇꯧꯅ ꯃꯁꯤ ꯃꯨꯟꯅ ꯈꯤꯇꯪ ꯆꯤꯟꯟꯅ ꯈꯤꯇꯪ ꯊꯦꯝꯃꯒ ꯄꯨꯡ ꯄꯨꯡ ꯀꯥꯏꯕꯒꯤ ꯃꯑꯣꯡꯗ
ꯎꯝ
ꯃꯗꯨꯗꯨꯃ ꯀꯪꯅ ꯇꯧꯖꯔꯝꯃꯒꯦ ꯃꯔꯨꯞ ꯃꯗꯨ ꯐꯖꯅ ꯍꯥꯊꯕꯤ ꯑꯗꯨꯒ ꯃꯔꯨꯞꯇ ꯑꯩꯈꯣꯏ ꯃꯔꯨꯞꯅ ꯍꯥꯏꯇꯥꯔꯦꯀꯣ ꯕꯣꯔ ꯑꯃꯇꯪ ꯄꯤꯕꯤꯔꯝꯃꯣ ꯍꯥꯏꯗꯤ ꯑꯩꯈꯣꯏꯒꯤ ꯂꯥꯏꯅ ꯄꯤꯕ ꯕꯣꯔꯗꯒꯤꯗꯤ ꯑꯩꯈꯣꯏꯒꯤ ꯑꯩꯈꯣꯏꯅ ꯗꯥꯏꯔꯦꯛ ꯁꯨꯃꯥꯏꯅ ꯄꯤꯖ ꯄꯤꯊꯛ ꯇꯧꯔꯒ ꯑꯇꯤꯊꯤꯗꯒꯤ ꯐꯪꯕ ꯕꯣꯔꯁꯤꯅ ꯍꯦꯟꯅ ꯑꯩꯈꯣꯏ ꯊꯨꯡꯒꯂꯦꯅ ꯁꯨꯝ ꯑꯈꯪ ꯑꯍꯩꯁꯤꯡꯅ ꯇꯥꯛꯄꯤ ꯃꯊꯦꯜꯁꯤꯡꯁꯤꯗ ꯃꯔꯨ ꯑꯣꯏꯅ ꯀꯔꯤ ꯀꯔꯤ ꯍꯥꯞꯍꯟꯅꯤꯡꯉꯤ
ꯁꯝꯅ ꯇꯥꯛꯄꯤꯔꯤꯕꯗꯨ ꯂꯅꯥꯏꯒꯤꯗꯤ ꯀ꯭ꯔꯤ ꯄꯅꯦ ꯑꯗꯨꯕꯨ ꯋꯥꯔꯤꯁꯤ ꯑꯇꯣꯞꯄꯗ ꯈꯤꯇꯪ ꯍꯣꯡꯕ ꯌꯥꯔꯒꯗꯤ ꯍꯥꯏꯖꯔꯤꯕ ꯑꯩꯈꯣꯏꯒꯤ ꯍꯤꯡꯅꯉꯥꯏꯅꯤꯅ ꯆꯥꯛꯁꯨ ꯉꯁꯤꯗꯤ ꯌꯥꯝꯅ ꯊꯣꯡꯗꯕ ꯃꯨꯛꯁꯥꯔ ꯑꯣꯏꯒꯤ ꯀꯗꯨꯝ ꯆꯥꯕꯁꯨ ꯂꯩꯇꯕꯅꯤꯅ ꯏꯟꯖꯥꯡꯁꯨ ꯑꯍꯥꯎꯕꯗꯨ ꯂꯩꯊꯣꯛꯇꯈꯤꯕꯅꯤꯅ ꯌꯥꯔꯒꯗꯤ ꯑꯇꯣꯞꯄꯗ ꯣꯛꯀꯤꯣ ꯂꯅꯥꯏ ꯂꯩ ꯉꯗ
ꯃꯔꯨ ꯀꯩꯅꯣꯅꯦ ꯆꯥꯛ ꯌꯥꯝꯅ ꯊꯣꯡꯗ꯭ꯔꯒꯁꯨ ꯃꯔꯨꯞ ꯄꯨꯛꯊꯅꯕꯗꯤ ꯆꯥꯔꯝꯒꯅꯤ ꯐꯖꯩ ꯃꯔꯝꯗꯤ ꯃꯔꯨꯞꯀꯤ ꯄꯨꯛꯇꯨ ꯑ ꯆꯥꯔꯤꯉꯩ ꯆꯟꯕꯅꯦꯁꯨ ꯑꯩꯅ ꯁꯨꯝ ꯍꯥꯟꯅ ꯊꯦꯡꯅꯈ꯭ꯔꯕꯅꯤꯅ ꯈꯪꯖꯕ ꯍꯥꯏꯇꯥꯔꯦ ꯃꯔꯨꯞ ꯑꯗꯣ ꯐꯔꯦ ꯃꯔꯨꯞ ꯃꯔꯨꯞꯀꯤ ꯁꯂꯥꯠꯇꯨꯁꯨ ꯑꯩ ꯍꯥꯞꯆꯔꯝꯒꯦ ꯑꯗꯨꯒ ꯆꯥꯕ ꯊꯛꯄ ꯂꯣꯏꯔꯕ ꯃꯇꯨꯡꯗ ꯑꯩꯈꯣꯏꯒꯤ ꯆ ꯍꯥꯎ ꯈꯦꯔꯁꯤꯦ ꯃꯨꯞ ꯃꯁꯤ ꯌꯨꯕꯤꯒ ꯀꯤꯁꯃꯤꯒꯁꯤ ꯅꯝꯅ ꯇꯧꯖꯔꯒ ꯑꯩꯈꯣꯏ ꯁꯪꯒꯣꯝ ꯑꯩꯈꯣꯏꯒꯤ ꯃꯄꯨꯡ ꯐꯥꯅ ꯑꯁꯦꯡꯕ ꯁꯪꯒꯣꯝꯁꯤ ꯃꯁꯤ ꯁꯅ ꯍꯥꯏꯩꯖꯔꯒ ꯃꯁꯤ ꯐꯖꯅ ꯑꯨꯛꯇꯪ ꯂꯧꯈꯠꯄꯤꯈꯣ ꯑꯩꯈꯣꯏꯒꯤ ꯃꯩꯇꯩꯒꯤ ꯆꯥꯛꯍꯥꯎ ꯑꯁꯦꯡꯕ ꯂꯩꯖꯩ ꯃꯗꯨꯗꯨ ꯑꯨꯇꯪ ꯆꯥꯔꯒ ꯑꯩꯗꯤ ꯃꯍꯥꯎ ꯑꯃꯇꯪ ꯌꯦꯡꯕꯤꯌꯨ ꯃꯔꯨꯖꯤꯛ ꯇꯤꯤꯟ ꯌꯖꯔꯝꯒꯅꯤ ꯍꯥꯏꯕꯁꯨ ꯑꯩ ꯈꯪꯖꯩꯄꯤ ꯀꯩꯁꯨ ꯀꯥꯏꯗꯦ ꯃꯔ ꯌꯦꯟꯁꯥꯡ ꯑꯍꯥꯎꯕ ꯄꯟꯕꯗ ꯇꯤꯟ ꯌꯣꯠꯇ꯭ꯔꯕꯗꯤ ꯃꯗꯨ ꯃꯍꯥꯛ ꯑꯅꯥꯕ ꯂꯩꯔꯦ ꯍꯥꯏꯅꯔꯤꯕꯅꯤ ꯑꯍꯜ ꯂꯃꯟꯁꯤꯡꯅ ꯃꯔꯨ ꯍꯛꯆꯥꯡ ꯌꯥꯝ ꯐꯔꯝꯒꯅꯤ ꯈꯟꯖꯩ ꯑꯗꯣ ꯃꯔꯨꯞ ꯑꯩꯅꯗꯤ ꯀꯧꯅꯤ ꯍꯥꯏꯖꯔꯦ ꯃꯔꯨꯞꯅꯗꯤ ꯀꯧꯕꯤꯅꯤꯡꯗꯕ꯭ꯔꯥ ꯀꯔꯤ ꯐꯥꯎꯏ
ꯑ ꯂ ꯀꯩ ꯃꯥꯅꯦ ꯍꯌꯦꯡ ꯁꯤꯁꯤꯗ ꯁꯣꯏꯗꯅ ꯑꯩꯅ ꯀꯧꯕꯒꯤ ꯇꯥꯟꯖꯥꯗ ꯂꯥꯜꯂꯒꯅꯦ ꯑꯗꯨꯅ ꯑꯄꯥꯝꯕꯗ ꯍꯥꯏꯕꯤꯔꯃꯣ ꯁꯂꯕ ꯍꯥꯏꯗꯤ ꯃꯔꯨꯞ ꯂꯥꯛꯑꯀꯥꯟꯗ ꯄꯤꯅꯕ ꯗꯨꯀꯥꯟꯗꯒꯤ ꯁꯣꯜꯂꯒ ꯀꯩꯅ ꯑꯗꯨꯝ ꯉꯝꯅ ꯉꯝꯅꯕ ꯍꯣꯠꯅꯖꯒꯦ ꯑꯣꯗꯤꯃꯔ ꯄꯗꯅꯤ
ꯃꯔꯨꯞ ꯁꯨꯝꯗꯧꯕꯅꯤ ꯃꯔꯨꯞ ꯁꯣꯠꯂꯒ ꯑꯩꯅ ꯄꯤꯕꯒꯤ ꯋꯥꯔꯤꯁꯨ ꯍꯥꯏꯔꯤ ꯊꯣꯡꯕꯁꯦ ꯑꯩꯅ ꯊꯣꯡꯕ ꯍꯥꯏ ꯃꯔꯨꯞꯀꯤ ꯆꯥꯛꯁꯤ ꯑꯩꯅ ꯀꯧꯗꯣꯔꯤꯔꯥ ꯑꯗꯨꯩ ꯃꯔꯝꯅ ꯀꯧꯗꯣꯔꯤꯁ ꯑꯩ ꯒ꯭ꯌꯥꯟ ꯇꯥꯖꯗ꯭ꯔꯦ ꯐꯔꯦ ꯋꯥꯔꯤꯁꯤ ꯁꯨꯝ ꯅꯨꯡꯉꯥꯏꯜꯂꯤ ꯑꯗꯣ ꯃꯔꯨꯞ ꯉꯁꯤꯗꯤ ꯃꯔꯨꯞꯇ ꯑꯩꯅ ꯃꯩꯇꯩꯒꯤ ꯃꯊꯦꯜ ꯑꯃ ꯀꯥꯎꯅꯔꯨꯔꯕ ꯃꯊꯦꯜ ꯑꯃꯒꯤ ꯃꯇꯥꯡꯗ ꯃꯗꯨꯁꯨ ꯅꯤꯡꯁꯤꯡꯖꯔꯛꯀꯦ
ꯑꯣꯝ
ꯑꯩꯈꯣꯏꯒꯤ ꯃꯇꯝꯗꯨꯗ ꯁꯥ ꯉꯥ ꯌꯦꯟꯁꯗ ꯊꯣꯛꯇ꯭ꯔꯤꯉꯩ ꯌꯦꯟꯁꯦ ꯑꯩꯈꯣꯏ ꯃꯩꯇꯩ ꯌꯦꯟ ꯂꯩꯖꯩꯀꯣ ꯃꯔꯣꯛ ꯑꯗꯨ ꯅꯠꯇꯕ ꯑꯩꯈꯣꯏꯒꯤ ꯕꯣꯏꯂꯔ ꯀꯩꯀꯩ ꯊꯣꯛꯇ꯭ꯔꯤꯉꯩ ꯃꯇꯝꯗ ꯃꯩꯇꯩ ꯌꯦꯟꯁꯤꯒꯤ ꯃꯍꯥꯎꯁꯤ ꯃꯔꯨꯞ ꯃꯁꯤ ꯌꯥꯝ ꯍꯥꯎꯅ ꯊꯣꯡꯕ ꯃꯈꯜ ꯑꯃ ꯂꯩ ꯑꯩꯈꯣꯏꯒꯤ ꯊꯥꯎ ꯌꯥꯎꯗꯕꯤꯗ ꯃꯁꯤ ꯃꯔꯨꯞꯨꯞ ꯑꯃꯨꯇꯪ ꯆꯥꯃꯤꯟꯅꯁꯤ ꯅꯣꯡꯃꯗꯤ ꯃꯁꯤ ꯑꯍꯜꯁꯤꯡꯅ ꯆꯥꯔꯒꯁꯨ ꯍꯦꯟꯅ ꯃꯔꯨꯞꯀꯤ ꯏꯃꯥ ꯑꯩꯈꯣꯏꯒꯤ ꯏꯃꯥꯁꯤꯡꯒ ꯆꯥꯔꯒꯗꯤ ꯍꯦꯟꯅ ꯀꯥꯟꯅꯒꯅꯤ ꯃꯩꯇꯩꯅ ꯆꯤꯡꯕꯁꯤ ꯃꯔꯨꯞꯀ ꯆꯠꯂꯒ ꯊꯤꯃꯤꯟꯅꯔꯨꯔꯒ ꯑꯩꯈꯣꯏꯒꯤ ꯊꯥꯎ ꯌꯥꯎꯗꯕꯤꯗ ꯃꯁꯤꯡ ꯐꯖꯅ ꯐꯨꯠꯂꯒ ꯊꯨꯝ ꯁꯤꯡ ꯁꯤꯡꯁꯤꯁꯨ ꯑꯅꯧꯕ ꯇꯥꯟꯖꯒꯗꯕꯅꯤ ꯀꯩꯊꯦꯜꯗꯒꯤ ꯂꯩꯔꯛꯄ ꯁꯤꯡꯁꯤꯅ ꯌꯥꯔꯣꯏ ꯃꯔꯨ ꯌꯨꯝꯗ ꯍꯧꯕꯁꯤꯡꯁꯤ ꯐꯛꯆꯔꯒ ꯅꯧꯅ ꯑꯗꯨꯒꯤ ꯑꯅꯧꯕꯁꯤꯡꯗꯨꯒ ꯑꯩꯈꯣꯏꯒꯤ ꯍꯥꯎꯅ ꯍꯥꯏꯇꯥꯔꯦ ꯆꯅꯝ ꯅꯨꯡꯃ ꯐꯖꯅ ꯍꯥꯞꯄꯒ ꯃꯍꯤꯤꯁ ꯊꯛꯑꯒ ꯍꯛꯆꯥꯡ ꯐꯩ ꯍꯛꯆꯥꯡ ꯌꯥꯝ ꯐꯩꯅ ꯃꯇꯝ ꯑꯃ ꯊꯛꯅꯔꯝꯕꯅꯦ ꯑꯗꯨ ꯑꯃꯨꯛꯇꯪ ꯑꯩꯈꯣꯏ ꯑꯩꯈꯣꯏ ꯏꯃꯥꯁꯤꯡꯁꯤꯗ ꯑꯝꯛꯇꯪ ꯄꯤꯊꯛ ꯁꯦꯟꯅ ꯃꯔꯛꯇ ꯊꯝꯖꯕꯅꯤ ꯌꯥꯝꯅ ꯑꯍꯜ ꯑꯣꯏꯔꯕꯁꯤꯡ ꯊꯥꯏꯅꯅ ꯇꯧꯔꯝꯃꯅꯤ ꯃꯗꯨꯁꯨ ꯇꯥꯕꯤꯔꯝꯃꯒꯅꯤ ꯁꯤꯒꯤ ꯃꯇꯥꯡꯗ ꯃꯔꯅ ꯇꯥꯕ ꯂꯩꯇꯥꯥꯔ ꯋꯥꯔꯤ ꯃꯇ ꯑꯃꯛꯇꯪ
ꯑꯅꯦ ꯑꯣ ꯑꯩꯗꯤ ꯊꯥꯏꯅꯒꯤ ꯋꯥꯔꯤꯗꯤ ꯀꯌꯥꯝ ꯈꯪꯕꯣꯏ ꯑꯗꯨꯕꯨ ꯆꯥꯕ ꯊꯛꯄꯒꯤ ꯊꯥꯏꯅ ꯆꯠꯅꯔꯝꯗ ꯄꯥꯝꯖ ꯇꯥꯔꯒꯁꯨ ꯁꯤꯒꯨꯝꯕꯗꯤ ꯈꯪꯗ꯭ꯔꯦ ꯑꯗꯨꯅ ꯃꯛ ꯉꯥꯛꯄꯤꯒꯅꯤ ꯂꯅꯥꯏꯕꯨ ꯆꯨꯄꯥ ꯇꯧꯔꯣ ꯃꯔꯨꯞꯗꯨ ꯃꯈꯥ ꯇꯥꯕꯤꯌꯨ
ꯑ ꯑꯗꯨ ꯐꯔꯦ ꯃꯔꯨꯞ ꯀꯣꯏꯕ ꯂꯥꯡꯕꯗꯨ ꯑꯗꯨꯝ ꯆꯠꯈꯤꯁꯤ ꯆꯠꯂꯒ ꯑꯗꯨ ꯑꯩꯈꯣꯏ ꯆꯥꯅꯕ ꯍꯤꯡꯕꯒꯤ ꯅꯠꯇꯕ ꯍꯤꯡꯅꯕꯒꯤ ꯆꯥꯕꯅꯦ ꯑꯗꯨ ꯇꯣꯏꯅꯗꯤ ꯄꯜꯂꯤꯦ ꯑꯗꯨꯕꯨ ꯃꯔꯨꯞ ꯏꯕꯥꯗꯤ ꯁꯥꯟꯅꯕꯒꯤ ꯍꯤꯡꯕꯒ ꯆꯞ ꯃꯥꯟꯅꯩ ꯍꯥꯏꯕꯁꯤ ꯑꯍꯜ ꯂꯃꯟꯅ ꯍꯥꯏꯕꯗꯨ ꯑꯗ ꯑꯩꯈꯣꯏ ꯎꯝ ꯂꯩꯊꯣꯛꯀꯨꯝ ꯂꯩꯇ꯭ꯔꯦ ꯍꯥꯏꯌꯣ ꯃꯔꯨꯞ ꯆꯥꯕꯁꯦ ꯑꯗꯨꯛꯀꯤ ꯃꯇꯤꯛ ꯆꯥꯔꯦ ꯑꯗꯣ ꯃꯔꯨꯞ ꯀꯩꯅꯣꯅꯦ ꯆꯥꯕꯩꯁꯥ ꯊꯕ ꯃꯔꯨꯞ ꯀꯩꯅꯣ ꯇꯧꯁꯤ ꯑꯩꯈꯣꯏꯒꯤ ꯆꯤꯡꯒꯤ ꯈꯨꯜ ꯑꯃꯗ ꯆꯠꯂꯒ ꯑꯩꯈꯣꯏꯒꯤ ꯑꯁꯦꯡꯕ ꯌꯦꯟ ꯑꯩꯈꯣꯏꯒꯤ ꯃꯃꯩ ꯀꯛꯄꯤ ꯌꯦꯟ ꯑꯃ ꯑꯩꯅ ꯑꯉꯥꯡ ꯑꯣꯏꯔꯤꯉꯩꯗ ꯑ ꯊꯦꯡꯅꯖꯈꯤꯕ ꯍꯥꯏꯇꯥꯔꯦ ꯑꯩ ꯑꯩꯈꯣꯏ ꯕꯕꯥꯅ ꯄꯨꯔꯛꯄ ꯌꯥꯝꯅ ꯕꯨꯛ ꯕꯨꯨꯞ ꯂꯥꯎꯔꯒ ꯃꯇꯨꯒꯁꯦ ꯃꯁꯥ ꯅꯥꯟꯅ ꯍꯧꯔꯒ ꯃꯃꯩꯒ ꯇꯦꯜꯂꯒ ꯃꯐꯥꯏꯒꯪ ꯌꯥꯝ ꯆꯥꯎꯕ ꯌꯦꯟ ꯑꯃ ꯑꯩꯅ ꯑꯉꯥꯡ ꯑꯣꯏꯔꯤꯩꯗꯩ ꯎꯖꯈꯤ ꯆꯥꯕꯃꯨꯛꯇꯤ ꯐꯪꯍꯧꯗ꯭ꯔꯦ ꯑꯗꯣ ꯃꯗꯨ ꯑꯨꯇꯪ ꯐꯪꯕ꯭ꯔꯥ ꯑꯨꯛꯇꯪ ꯊꯤꯖ ꯑꯗꯨꯒ ꯑ ꯃꯔꯨꯞ ꯑꯗꯨ ꯐꯔꯦ ꯃꯔꯨꯞ ꯆꯥꯕꯒꯤ ꯋꯥꯔꯤꯁꯨ ꯁꯨꯝ ꯁꯥꯟꯅꯔꯤ ꯑꯗꯣ ꯇꯥꯕꯁꯤꯡꯅ ꯆꯥ ꯋꯥꯔꯤ ꯁꯨꯝ ꯇꯧꯕ ꯂꯩꯌꯦꯅ ꯈꯟꯕꯤꯈꯤꯅꯤ ꯑꯩꯈꯣꯏꯗꯤ ꯇꯁꯦꯡꯅ ꯆꯥꯗꯤ ꯆꯥꯖꯩ ꯎꯝ ꯑꯩꯈꯣꯏ ꯍꯛꯆꯥꯡ ꯌꯥꯝ ꯆꯥꯎꯖꯕ ꯃꯤꯑꯣꯏ ꯑꯅ ꯇꯦꯡ ꯍꯥꯞꯄꯤꯒꯅꯤ ꯑꯗꯨꯅ ꯆꯥꯎꯔꯤ ꯈꯔ ꯆꯥꯎꯖꯩ ꯑꯗꯨ ꯌꯥꯔꯤ ꯃꯔꯝ ꯊꯝꯖꯔꯒꯦ ꯃꯇꯨꯡꯗ ꯋꯥꯔꯤ ꯑꯇꯣꯞꯄ ꯑꯃꯨꯛ ꯀꯩꯀꯩ ꯄꯨꯗꯨ ꯑꯗꯨꯝ ꯂꯥꯛꯆꯒꯦ
ꯎꯝ ꯃꯇꯝ ꯍꯉꯒꯁꯨꯁꯨ ꯑꯔꯣꯏꯕꯅ ꯑ ꯌꯦꯡꯁꯤꯟꯕꯤꯔꯤꯕ ꯃꯦ ꯉꯥꯛꯄꯤꯒꯅꯤ ꯈꯔꯗꯤ ꯁꯥꯟꯅꯩꯦ ꯆꯥꯕꯒꯤ ꯌꯥ ꯏꯁ ꯄꯥꯏꯅ ꯍꯥꯏ ꯑꯗꯨ ꯐꯥꯏꯕꯅ